ꯍꯧ ꯑꯁ ꯊꯛꯇꯦ ꯑꯁ ꯊꯣꯡꯕ ꯍꯧꯔꯦꯅꯦ
ꯑꯁ ꯍꯧꯕꯗ ꯉꯥꯏꯔꯤꯕ꯭ꯔꯣ
ꯍꯧꯗ ꯉꯥꯏꯔꯤ
ꯑꯩꯗꯤ ꯂꯣꯏꯔꯕ꯭ꯔꯅ ꯈꯜꯂꯨꯔꯦ
ꯆꯥꯛ ꯄꯥꯎ ꯀꯥꯝꯗꯔꯤ ꯊꯥꯡꯒꯠꯄꯇ ꯉꯥꯏꯔꯤ
ꯑꯗꯨꯗꯤ ꯋꯥꯠꯂꯤꯅꯦ ꯄꯨꯡ ꯅꯤꯄꯥꯟꯗ ꯂꯣꯏꯔꯣꯏꯅꯦ
ꯑꯎ ꯋꯥꯠꯂꯤ
ꯀꯅꯥ ꯀꯅꯥ ꯂꯩꯒꯦ ꯅꯪ ꯅꯕꯥꯅꯤ ꯈꯛꯇꯔꯣ ꯀꯗꯥꯥꯏ ꯆꯠꯂꯨꯒꯦ ꯉꯁꯤ
ꯍꯤꯁ ꯂꯩꯌꯦ ꯆꯠꯊꯣꯛꯇꯦ
ꯅꯨꯡꯁꯥ ꯁꯥꯗ꯭ꯔꯣ
ꯅꯨꯡꯁꯥ ꯁꯥꯗꯦꯗ
ꯁꯥꯥꯗꯦꯕ
ꯁꯥꯗꯦ ꯏꯪꯁꯨ ꯏꯪꯗꯦ ꯑꯁ ꯅꯨꯡꯁꯥꯁꯨ ꯁꯥꯗꯦ ꯇꯪꯈꯥꯏ ꯇꯪꯈꯥꯏꯅꯦ ꯏꯁꯄꯔꯛꯆꯦ
ꯇꯥꯗꯦꯗ
ꯐꯔꯛ ꯌꯥꯝ ꯇꯥꯏꯀꯣ ꯑꯗꯨꯗꯤ
ꯈꯪꯗꯦ ꯑꯩꯗꯤ
ꯍꯌꯦꯡ ꯐꯣꯟ ꯂꯩꯕ ꯆꯠꯁꯤꯅꯦ
ꯀꯩ ꯐꯣꯟ ꯂꯩꯒꯦ ꯍꯥꯏꯕꯅꯣ ꯀꯅꯥꯒꯤꯅꯣ
ꯑꯩꯒꯤꯅꯤꯗ ꯐꯣꯟ ꯑꯥꯏꯐꯣꯟ ꯅꯠꯇꯗꯤ ꯄꯥꯏꯅꯤꯡꯗ꯭ꯔꯕ
ꯏꯁ ꯑꯥꯏꯐꯣꯟ ꯑꯩꯗꯤ ꯏꯁ ꯇꯜꯂꯦꯗ ꯀꯣꯟꯒꯨꯝꯕ ꯄꯥꯏꯅꯤꯡꯗꯦ
ꯅꯪ ꯄꯥꯏꯌꯣ ꯍꯥꯏꯕ ꯅꯠꯇꯦꯅꯦ ꯑꯩ ꯄꯥꯏꯅꯕ ꯂꯩꯕ ꯆꯠꯁꯦ ꯍꯥꯏꯕꯅꯤꯅꯦ ꯑꯩ ꯀꯟꯇꯦꯛꯇꯤ ꯇꯧꯈ꯭ꯔꯕꯅꯤꯅꯦ
ꯀꯩ ꯀꯌꯥꯒꯤ ꯂꯩꯗꯣꯏꯅꯣ
ꯌꯥꯝꯗꯦꯗ ꯋꯥꯟ ꯄꯣꯏꯟ
ꯏꯁ ꯊꯥꯖꯒꯦ ꯇꯧꯋꯦꯍꯦ
ꯑꯁꯦꯡꯕꯅꯤꯅꯦ ꯋꯥꯟ ꯄꯣꯏꯟ ꯇꯨꯅꯤꯅꯦ ꯀꯩꯅꯣꯒꯤꯗꯣ ꯁꯕꯦꯟꯇꯤꯟ ꯄ꯭ꯔꯣꯗꯣ ꯇꯥꯕ꯭ꯔꯣ
ꯎꯝ ꯀꯩꯅꯣ
ꯑꯣ ꯑꯅꯧꯕ ꯊꯣꯛꯄꯗꯣ
ꯑꯅꯧꯕ ꯂꯩꯒꯦ ꯍꯥꯏꯕꯅꯣ
ꯑꯅꯧꯕ ꯂꯩꯒꯗꯕꯅꯤꯅꯦ ꯑꯔꯤꯕꯗꯤ ꯀꯩ ꯀꯔꯤ ꯀꯩꯀꯥꯟꯅꯤꯅ ꯑꯅꯧꯕ ꯑꯅꯧꯕꯗ ꯄꯥꯏꯔꯒꯦꯕ
ꯁꯤ ꯀꯥꯗꯕꯗ
ꯑꯦꯟꯗ꯭ꯔꯣꯏꯀꯤꯁꯤꯦ ꯅꯨꯡꯉꯥꯏꯇ꯭ꯔꯦꯕꯀꯣ ꯄꯥꯏꯕꯗ
ꯍꯧꯖꯤꯛ ꯄꯥꯏꯕꯗꯣ ꯑꯗꯨꯝ ꯄꯥꯏꯌꯨꯅꯦ
ꯍꯧꯖꯤꯛ ꯄꯥꯏꯕꯁꯤ ꯑꯗꯨꯝ ꯄꯥꯏꯒꯅꯤ ꯑꯅꯤ ꯑꯅꯤ ꯄꯥꯏꯒꯦ ꯇꯧꯕ ꯑꯃꯈꯛꯇꯪꯅ ꯀꯣꯟꯅꯗ꯭ꯔꯕ
ꯂ ꯑꯣꯏꯗ ꯍꯦ ꯑꯩꯈꯣꯏ ꯄꯥꯈꯪ ꯐꯥꯎ ꯑꯗꯨꯃꯥꯏꯅ ꯇꯧꯗꯦ ꯅꯪ ꯅꯨꯄꯤ ꯊꯤꯕ ꯑꯉꯥꯡ ꯃꯆꯥ ꯂꯩ ꯑꯗꯨꯝ ꯀꯩꯅꯣ ꯌꯥꯝ ꯅꯨꯄꯥ ꯁꯥꯒꯦ ꯇꯧꯋꯤꯗꯨꯕꯨꯗꯤ ꯀꯔꯤꯒꯤꯅꯣ
ꯑꯩꯈꯣꯏꯅ ꯑꯅꯤ ꯑꯍꯨꯝ ꯄꯥꯏꯗꯗꯤ ꯅꯣꯏ ꯑꯅꯤ ꯑꯍꯨꯝ ꯄꯥꯏꯕ ꯉꯝꯗꯕꯅꯤꯅ ꯑꯩꯗꯤ ꯑꯅꯤ ꯑꯍꯨꯝ ꯄꯥꯏꯔꯒꯦ ꯁꯤꯅꯤꯗꯤ ꯍꯧꯖꯤꯛꯁꯨ ꯑꯍꯨꯝ ꯄꯥꯏꯔꯤꯌꯦ ꯑꯗꯣ ꯑꯃꯒ ꯂꯩꯁꯜꯂꯗꯤ ꯃꯔꯤ ꯁꯨꯗꯣꯏꯅꯦ ꯃꯔꯤ ꯁꯨꯅꯕ ꯑꯩ ꯄꯥꯏꯒꯦ ꯇꯧꯕꯅꯤꯗ ꯀꯩꯅꯣ ꯇꯧꯕ ꯊꯕꯛꯅ ꯌꯥꯗꯕꯅꯤꯅꯀꯣ ꯑꯥꯏꯐꯣꯟꯁꯨ ꯑꯃ ꯗꯔꯀꯥꯔ ꯑꯣꯏꯌꯦꯕ ꯈꯔ ꯁꯤꯀ꯭ꯌꯣꯔ ꯑꯣꯏꯕꯗ
ꯄꯌꯨ ꯄꯌꯨ ꯆꯀꯦ ꯁꯀꯦ ꯍꯌꯦꯡ ꯆꯁꯦ ꯄꯨꯡꯒꯦꯌꯥꯋꯥꯖꯦ ꯁꯀꯦ ꯌꯥꯝꯅ ꯆꯁꯦ ꯌꯥꯝꯕꯅ
ꯑꯌꯨꯛꯀꯤ ꯄꯨꯡ ꯇꯔꯦꯠ ꯃꯈꯥꯏ ꯅꯤꯄꯥꯜ ꯃꯥꯄꯜ ꯇꯔꯥꯁꯤꯒꯤ ꯃꯅꯨꯡꯁꯤꯗ
ꯑꯁ
ꯅꯪꯅ ꯆꯥꯛ ꯊꯣꯡꯗꯣꯏ ꯅꯠꯇ꯭ꯔꯣ ꯑꯌꯨꯛꯇꯗꯤ ꯑꯌꯨꯛꯇꯗꯤ ꯅꯪ ꯃꯤꯅꯥꯏ ꯑꯣꯏꯕ ꯅꯠꯇ꯭ꯔꯣ
ꯎ ꯑ ꯑꯁ ꯇꯜꯂꯦꯗ ꯑꯌꯨꯛ ꯑꯗꯨꯋꯥꯏꯗꯨꯗꯤ ꯁꯪꯗꯧ ꯃꯥꯜꯂꯦ
ꯑꯦ ꯆꯪꯗꯕ ꯌꯥꯔꯣꯏ ꯑꯩ ꯇꯥꯛ ꯂꯥꯎꯅ ꯆꯪꯉꯛꯀꯅꯤ ꯅꯣꯏ ꯀꯥꯗꯨꯗ ꯑꯗꯨꯒ ꯔꯦꯗꯤꯗ ꯂꯩꯔꯝꯃꯣ
ꯆꯥꯛ ꯆꯦꯈꯣꯏꯗꯤ ꯊꯦꯡꯅ ꯇꯨꯝꯕꯅꯤꯅ
ꯍꯌꯦ ꯉꯁꯤꯗꯤ ꯉꯁꯤꯗꯤ ꯉꯟꯅ ꯇꯨꯝꯃꯣ ꯑꯗꯨꯒ ꯉꯟꯅ ꯍꯧꯒꯠꯂꯣ ꯉꯁꯤꯗꯤ ꯕꯣꯁꯦ ꯄꯨꯡ ꯑꯍꯨꯝ ꯃꯈꯥꯏꯗꯅꯦꯕꯀꯣ ꯑꯗꯨꯅꯦ ꯑꯩꯁꯦ ꯉꯟꯅ ꯇꯨꯝꯃꯣꯕ ꯍꯧꯖꯤꯛꯇꯤꯒꯤ ꯇꯨꯝꯕ ꯍꯧꯈ꯭ꯔꯣꯗ
ꯑꯁ ꯍꯧꯖꯤꯛꯇꯤ ꯌꯥꯔꯣꯏꯍꯦ ꯏ ꯏꯔꯨꯗ꯭ꯔꯤꯌꯦꯦ
ꯉꯁꯤꯒꯤ ꯕꯣꯜꯁꯦ
ꯎꯝ
ꯀꯩꯅꯣꯗꯅꯦꯕ ꯃꯁꯤꯁꯦ ꯄꯨꯡ ꯇꯔꯥꯃꯥꯊꯣꯏ ꯃꯈꯥꯏꯗ ꯂꯩꯅꯦ
ꯂꯩꯕꯅꯦ ꯇꯔꯥ ꯇꯔꯥꯃꯥꯊꯣꯏ ꯃꯈꯥꯏꯗꯁꯨ
ꯑꯦꯂꯚꯦꯟ ꯊꯥꯔꯇꯤꯗ ꯂꯩꯅꯦ ꯁꯤꯗꯤ ꯑꯁꯇ꯭ꯔꯦꯂꯤꯌꯥꯒꯤ ꯏꯁꯦ ꯑꯁꯇ꯭ꯔꯦꯂꯤꯌꯥꯅ ꯀꯥꯈ꯭ꯔꯦꯗ ꯁꯤꯗꯤ
ꯀꯅꯥ ꯀꯅꯥꯅꯣ ꯑꯣꯁꯇ꯭ꯔꯦꯂꯤꯌꯥꯒ ꯁ꯭ꯋꯤꯖꯔꯂꯦꯟ ꯑꯣ ꯏꯖꯤꯞ ꯀꯅꯥꯅ ꯀꯥꯏꯔꯦ ꯀꯥꯏꯔꯦ ꯍꯥꯏꯕ
ꯑꯁꯇ꯭ꯔꯗ ꯑꯅ ꯀꯥꯒꯔꯦꯅꯦ ꯌꯥꯗꯦꯕ ꯁꯤꯗꯤ
ꯍꯨꯝ ꯃꯈꯥꯏꯒꯤꯗꯣ ꯑꯩꯗꯤ ꯌꯦꯡꯅꯤꯡꯉꯦ ꯌꯦꯡꯒꯅꯤ
ꯑꯗꯨꯅꯦ ꯑꯩꯁꯦ ꯍꯧꯖꯤꯛꯇꯒꯤ ꯇꯨꯝꯈ꯭ꯔꯣ ꯑꯗꯨꯒ ꯑꯍꯨꯝ ꯃꯈꯥꯏꯗ ꯍꯧꯒꯠꯂꯣ ꯑꯗꯨꯒ ꯄꯨꯡ ꯇꯔꯨꯛ ꯇꯔꯦꯠꯇ ꯑꯗꯨꯝ ꯊꯕꯛ ꯆꯠꯂꯁꯦ ꯑꯍꯨꯝ ꯃꯈꯥꯏꯗ ꯁꯅ ꯍꯧꯔꯗꯤ ꯃꯔꯤ ꯃꯈꯥꯏ ꯃꯉꯥ ꯃꯈꯥꯏ ꯃꯉꯥ ꯃꯉꯥ ꯃꯈꯥꯏ ꯐꯥꯎ ꯑꯗꯨꯝ ꯁꯥꯟꯅꯒꯅꯤ
ꯎꯝ ꯑꯗꯨꯗꯒꯤ ꯑꯃꯨꯛ ꯇꯨꯝꯒꯅꯤꯅꯦ ꯍꯥꯏꯗꯤ
ꯑꯦ ꯌꯥꯔꯣꯏꯍꯌꯦ ꯑꯗꯨꯗ ꯇꯨꯝꯃꯒ ꯑꯗꯨ ꯑꯃꯨꯛ ꯇꯨꯝꯕ ꯌꯥꯔꯔꯣꯏꯗꯅꯤ ꯑꯗꯨꯒ ꯇꯔꯦꯠ ꯁꯨ ꯃ ꯂꯩꯌꯦ
ꯀꯅꯥ ꯀꯅꯥꯅꯣ ꯑꯗꯣ
ꯀꯣꯂꯣꯝꯕꯤꯌꯥꯒꯤ ꯀꯅꯥ
ꯑ
ꯁꯌꯦꯡꯅ ꯍꯦꯟꯅ ꯅꯨꯡꯉꯥꯏꯒꯅꯤꯍ
ꯀꯅꯥ ꯀꯅꯥ ꯂꯩꯒꯦ
ꯍꯌꯦꯡ ꯏꯚꯤꯅꯤꯡꯒ ꯇꯦꯟ ꯊꯥꯔꯇꯤꯗ ꯀꯦꯅꯥꯗꯥꯒ ꯃꯣꯔꯣꯛꯀꯣ ꯑꯗꯨꯒ ꯄꯨꯡ ꯑꯅꯤ ꯃꯈꯥꯏꯗ ꯄꯥꯏꯔꯒꯣꯏꯒ ꯐ꯭ꯔꯥꯟꯁ ꯑꯁꯤꯒꯤꯗꯤ ꯅꯨꯡꯉꯥꯏꯗꯣꯏꯅꯤ ꯂꯩꯔꯤꯅꯦ ꯁꯤꯁꯦ ꯑꯁ ꯐꯖꯕ ꯉꯥꯛꯇ ꯉꯥꯏꯔꯦꯍꯦ ꯁꯤꯗꯤ
ꯑꯗꯨꯗ ꯃꯉꯥꯛꯇꯅꯦ
ꯄꯣꯔꯇꯨꯒꯜꯒꯤꯁꯤꯦ ꯄꯨꯡ ꯇꯔꯥꯃꯥꯊꯣꯏ ꯕꯥꯔꯣ ꯃꯈꯥꯏꯗꯅꯤꯅꯦ ꯍꯪꯆꯤ ꯁꯁ ꯌꯦꯡ ꯉ ꯑꯃꯔ
ꯑꯩ ꯐꯣꯟ ꯂꯩꯗꯧ ꯁꯔ ꯇꯤ ꯚꯤ ꯑꯣꯏꯅ ꯂꯩꯔꯣ ꯋꯥꯔꯜ ꯀꯞ ꯌꯦꯦꯡꯁꯦ
ꯇꯤꯚꯤ ꯂꯩꯌꯦ ꯑꯩꯉꯣꯟꯗ ꯍꯧꯖꯤꯛ ꯃꯣꯅꯤꯇꯔ ꯑꯄꯥꯛꯄ ꯑꯃ ꯂꯩꯌꯦ
ꯊꯥꯖꯩꯗ ꯑꯁ ꯊꯥꯔꯛꯀꯅꯨ ꯌꯦꯅꯤꯡꯗꯦ ꯂꯩꯁꯨ ꯂꯩꯗꯅ ꯀꯃꯥꯏꯅ ꯊꯥꯔꯛꯇꯣꯏꯅꯣ
ꯂꯩ ꯍꯥꯏꯔꯒ ꯇꯤꯚꯤ ꯑꯄꯥꯛꯄ ꯂꯩ ꯍꯥꯏꯔꯒ ꯁꯤꯗ ꯑꯃꯣ
ꯃꯤ ꯃꯤ ꯃꯤꯒꯤ ꯐꯣꯇꯣ ꯀꯥꯞꯍꯧꯕ ꯂꯩꯕ꯭ꯔꯣꯅꯦ
ꯍꯧꯖꯤꯛ ꯍꯧꯖꯤꯛ ꯂꯩꯔꯤꯅꯦ ꯑꯩꯅ ꯍꯥꯏꯁꯤ ꯍꯧꯖꯤꯛ ꯍꯧꯖꯤꯛ ꯂꯩꯔꯤ ꯀꯩꯒꯨꯝꯕ ꯋꯥꯏꯐꯥꯏꯒꯨꯝꯕ ꯀꯩꯅꯣ ꯇꯧꯔ ꯀꯅ ꯇꯧꯔꯒꯗꯤ ꯑꯗꯨꯝ ꯁꯤꯖꯤꯟꯅꯕ ꯌꯥꯔꯦ ꯑꯩꯒꯤꯗꯤ ꯑꯩꯅ ꯇꯧꯗꯕꯩ ꯋꯥꯅꯦ ꯀꯥꯟꯅꯗꯦꯅ ꯐꯣꯟꯅ ꯍꯦꯟꯅ ꯅꯨꯡꯉꯥꯏꯗ
ꯏꯁ ꯐꯣꯟꯗꯤ ꯄꯤꯛꯑꯦꯗꯅ
ꯄꯤꯌꯥꯁꯨ ꯑꯗꯨꯝ ꯅꯨꯡꯉꯥꯏ ꯑ ꯇꯤꯚꯤꯗꯨꯗꯤ ꯑꯄꯥꯛꯄꯗꯨꯗꯤ ꯀꯅꯥꯅ ꯈꯨꯠꯅ ꯄꯥꯏꯔꯒ ꯌꯦꯡꯒꯗꯕꯁꯨ ꯐꯔꯛ ꯇꯥꯏ
ꯁꯤꯗꯤ ꯂꯑꯣꯅꯦ ꯁꯤꯗꯤ ꯃꯊꯛ ꯂꯣꯝꯗ ꯀꯩꯅꯣ ꯏꯁ꯭ꯀ꯭ꯔꯤꯟ ꯑꯆꯧꯕꯗ ꯀꯥꯞꯕꯒ ꯌꯦꯡꯉꯤ
ꯅꯨꯡꯗꯥꯡꯉ ꯀꯗꯥꯥꯏꯗꯤ ꯄꯨꯡ ꯕꯥꯔꯣ ꯃꯈꯥꯏ ꯄꯨꯡ ꯑꯅꯤ ꯑꯍꯨꯝꯗ ꯀꯅꯥꯅ ꯑꯃꯨꯛ ꯍꯧꯒꯠꯂ ꯆꯠꯂꯨꯏ ꯑꯉꯥꯎꯕꯅꯤꯅ ꯃꯤꯅ ꯑꯃꯨꯛ
ꯎꯝ ꯏꯁꯁ ꯃꯤ ꯑꯗꯨꯝ ꯆꯠꯅꯩꯗꯨꯗꯤ ꯃꯤ ꯃꯌꯥꯝ ꯌꯦꯡꯕꯅꯦ ꯀ꯭ꯂꯕ ꯀ꯭ꯂ ꯀ꯭ꯂꯕꯀꯤ ꯏꯁ ꯀ꯭ꯂꯕꯀꯤ ꯃꯤꯁꯤꯡ ꯑꯗꯨꯝ ꯌꯦꯡꯕꯅꯤꯅꯦ
ꯄꯨꯂꯞ ꯀꯤꯀꯪꯕꯨꯗꯤ ꯑꯗꯨꯝ ꯌꯦꯡꯉꯦ ꯌꯦꯡꯕꯨꯗꯤ ꯑꯗꯨ ꯑꯩꯗꯤ ꯇꯜꯂꯦꯅꯦ
ꯁ ꯏꯄꯥ ꯃꯥꯟꯗ꯭ꯔ ꯇꯧꯅꯗ
ꯑꯩꯗꯤ ꯉꯃ ꯃꯔ ꯋꯥ ꯍꯥꯏꯥꯏꯁꯅꯦ
ꯉꯁꯤ ꯅꯪ ꯊꯕꯛ ꯆꯠꯂꯦꯀꯣ
ꯆꯠꯂꯅꯦ ꯍꯧꯖꯤꯛ ꯍꯜꯂꯛꯇ ꯉꯥꯏꯔꯤꯅꯦ ꯍꯧꯖꯤꯛ ꯌꯧꯔꯛꯇ ꯉꯥꯏꯔꯤꯅꯦ ꯑꯩꯁꯨ ꯆꯥꯛ ꯏꯟꯁꯥꯡ ꯊꯣꯡꯗ꯭ꯔꯤꯅꯦ ꯐꯣꯝꯕꯤꯅꯕꯤ ꯂꯩꯇꯕꯒ ꯉꯁꯤꯗꯤ ꯉꯥ ꯑꯣꯏꯅꯔꯛꯑꯦ
ꯑꯁ ꯍꯥꯎꯕꯅꯦꯅꯦ
ꯍꯥ ꯍꯥꯎ ꯇꯕꯏ ꯆꯥꯗꯤꯦ
ꯑꯩꯈꯣꯏꯁꯨꯅꯦ ꯑꯩꯈꯣꯏꯁꯨ ꯍꯥꯎꯗ ꯕꯖꯥꯔꯗꯨꯗ
ꯉꯥ ꯂꯩ ꯍꯥꯏꯁꯦ ꯑꯩꯗꯤ ꯌꯥꯝ ꯌꯥꯝꯗꯕꯅꯤꯅꯀꯣ ꯌꯦꯟꯁꯥꯡ ꯑꯣꯏꯔꯁꯨ ꯑ ꯊꯣꯡꯕ ꯂꯩꯔꯤꯗꯤ ꯌꯥꯡꯈꯩ ꯑꯗꯨꯝ ꯂꯩꯗꯅ
ꯎꯝ
ꯉꯥꯗꯣ ꯑꯩꯠꯇꯤꯒꯤ ꯂꯩꯔꯦ ꯑꯁꯤ ꯆꯔꯥ ꯑꯅꯤ ꯊꯣꯛꯑꯅꯤ ꯑꯗꯨꯝ
ꯍꯌꯦꯡ ꯑꯌꯨꯒꯤꯁꯨ ꯑꯣꯏꯗꯣꯏꯔꯥ
ꯍꯌꯦꯡ ꯁꯣꯏꯗ꯭ꯔꯕꯅꯦ ꯁꯤꯗꯤ ꯉꯁꯤ ꯑꯩ ꯉꯁꯤ ꯅꯨꯡꯗꯥꯡꯗꯤ ꯃꯀꯣꯛ ꯑꯃ ꯆꯥꯔꯅꯤ ꯂꯣꯏꯔꯦ
ꯑꯗꯨꯗ ꯅꯕꯨꯛꯣꯟꯅꯒꯗ꯭ꯔꯧꯅꯦ
ꯑꯩꯗꯤ ꯌꯥꯝ ꯆꯥꯗꯌꯦ
ꯎꯝ
ꯅꯣꯏꯒꯨꯝꯕ ꯅꯠꯇꯦꯗ
ꯑꯗꯨꯗꯤ ꯀꯦꯖꯤ ꯑꯃꯒꯨꯝꯕ ꯂꯩꯔꯗꯤ ꯑꯁ ꯑꯗꯨꯝ ꯍꯞꯇꯥ ꯑꯃꯗꯤ ꯆꯥꯂꯦꯅꯦ
ꯑꯗꯨꯃꯥꯏꯅ ꯑꯣꯏꯔꯝꯃꯅꯤ ꯅꯍꯥꯟ ꯑꯩ ꯂꯨꯄꯥ ꯀꯨꯟꯊ꯭ꯔꯥꯒꯤ ꯁꯥꯠꯂꯦ ꯑꯗꯨꯒ ꯑꯩꯅ ꯆꯥꯔꯦ ꯆꯔꯥ ꯑꯅꯤ ꯆꯥꯔꯦ ꯑꯗꯨ ꯂꯦꯝꯃꯦ ꯑꯗꯨꯒ ꯅꯣꯏ ꯃꯊꯛꯀꯤ ꯅꯨꯄꯥꯒꯤꯗꯨꯁꯨ ꯑꯃꯨꯛ ꯑꯩꯅ ꯀꯦꯖꯤ ꯃꯈꯥꯏꯒꯤ ꯆꯥꯡꯗ ꯊꯣꯡꯕꯗꯝ ꯄꯤꯔꯛꯑꯦ ꯑꯗꯨꯒ ꯃꯥꯅꯁꯨ ꯆꯔꯥ ꯑꯅꯤ ꯆꯥꯏꯌꯦ ꯂꯨꯄꯥ ꯀꯨꯟꯊ꯭ꯔꯥꯅꯤꯀꯣ ꯑꯗꯣ ꯀꯨꯟꯊ꯭ꯔꯥꯒꯤ ꯆꯔꯥꯃꯔꯤ ꯊꯣꯛꯑꯦ ꯑꯩꯈꯣꯏ ꯅꯩꯕ ꯍꯥꯏꯅ ꯑꯗꯨꯁꯨ ꯁꯟ ꯁꯟꯁꯥꯗ
ꯍ
ꯁꯥꯗꯤ ꯌꯥꯝ ꯆꯥꯗꯦꯗ ꯑꯩꯈꯣꯏꯗꯤ ꯑꯥ ꯆꯥꯕ ꯅ ꯀꯣ ꯅꯣꯡꯣꯡ ꯍꯇ ꯅꯠꯇꯦꯅꯦ ꯅꯨꯡꯇꯤꯒꯤ ꯄꯨꯟꯗꯣꯏꯅꯦ ꯍꯟꯗꯛꯇꯦ
ꯄꯨꯜꯂꯒ ꯀꯩꯅꯣ ꯇꯧꯁꯦ ꯑꯣꯛꯁꯥꯗ ꯇꯧꯁꯦ
ꯑꯩꯅ ꯊꯣꯡꯒꯦꯀꯣ ꯅꯍꯥꯟ ꯊꯣꯡꯕ ꯅꯍꯥꯟ ꯊꯣꯡꯕ ꯏꯁꯇꯥꯏꯜ ꯍꯥꯏꯅ ꯍꯥꯏꯈꯤꯕꯗꯣ ꯑꯗꯨꯗꯒꯤ ꯍꯦꯟꯅ ꯍꯩꯕꯅꯦ ꯍꯟꯗꯛꯛꯇꯤ
ꯊꯔꯣꯏꯁꯨ ꯈꯔ ꯌꯥꯎꯁꯦ ꯊꯔꯣꯏ ꯈꯔ ꯌꯥꯎꯁꯦ ꯑꯣꯛꯁꯥꯗꯗꯤ ꯊꯔꯣꯏ ꯊꯔꯣꯏꯒ ꯌꯥꯝ ꯄꯛꯅꯕꯅꯦ
ꯅꯪꯕꯨ ꯆꯥꯛ ꯊꯣꯡꯕ ꯍꯥꯏꯕ꯭ꯔꯣꯅꯦ
ꯑꯩꯁ ꯃꯥꯁꯇꯔ ꯆꯦꯐꯇꯨꯕꯨ ꯍꯥꯞꯃꯨ ꯍꯧꯔꯦꯅꯦ
ꯃꯨꯟꯗ꯭ꯔꯤꯉꯩꯗ ꯌꯥꯔꯦꯅ ꯆꯥꯔꯗꯤ ꯑꯃꯨꯛ ꯅꯥꯔꯅꯤꯗꯣ
ꯑꯗꯨꯒꯨꯝꯕ ꯅꯠꯇꯦ ꯑꯩꯅ ꯊꯣꯡꯒꯗꯕꯁꯦ ꯈꯥꯡꯗꯁꯨ ꯊꯣꯡꯕ ꯌꯥꯗꯦ ꯍꯁꯥꯗꯤ ꯀꯩꯅꯣꯒꯤ ꯆꯐꯨ ꯑꯆꯧꯕ ꯀꯩꯅꯣꯒꯤ ꯂꯩꯕꯥꯛ ꯂꯩꯄꯥꯛꯥꯛꯀꯤ ꯂꯩꯕꯥꯛꯀꯤ ꯆꯐꯨ ꯑꯃ ꯂꯩꯗꯥꯏꯅꯦ
ꯂꯩꯌꯦ ꯂꯩꯌꯦ ꯂꯩꯕꯥꯛꯀꯤꯗꯨꯗ ꯊꯣꯡ ꯂꯩꯕ
ꯂꯩꯕꯥꯛꯀꯤ ꯔꯤꯝꯁ ꯔꯣꯠꯇ ꯑꯃ ꯌꯣꯟꯕꯅꯤ ꯂꯝꯕꯤ ꯃꯇꯥꯏ ꯃꯇꯥꯏꯗ ꯑꯗꯨꯒꯤꯗ ꯂꯩꯁꯦ ꯑꯗꯨꯒ ꯅꯣꯡꯃ ꯐꯖꯅ ꯊꯣꯡꯉꯥꯏ ꯑꯩ ꯊꯣꯡꯒꯦ ꯌꯦꯡꯉꯣ ꯃꯗꯨꯗꯗꯤ ꯅꯪꯅ ꯑꯦ ꯆꯥꯃꯣꯠ ꯆꯥꯔꯗꯤ ꯅꯪ ꯑꯗꯨ ꯉꯥꯛꯇ ꯍꯥꯏꯔꯛꯀꯅꯦꯕ ꯊꯔꯣꯏꯁꯨ ꯌꯥꯎꯗꯣꯏꯅꯦ ꯊꯔꯣꯏꯗꯣ ꯍꯥꯞꯇꯣꯏꯅꯦ
ꯂꯩꯕꯥꯛꯀꯤ ꯍꯥꯏꯁꯦ ꯀꯩꯅꯣꯔ ꯏꯁꯤꯡ ꯊꯝꯕꯗꯨꯔꯥ ꯏꯦ ꯏꯁꯤꯦ ꯏꯁꯤꯡꯒꯨꯝꯕ ꯊꯝꯅꯤꯡꯉꯥꯏꯗ ꯑꯣꯏ ꯂꯩꯕꯥꯛꯀꯤ ꯀꯔꯤ ꯂꯩꯕ꯭ꯔꯥꯅꯦ
ꯂꯩꯑ ꯂꯩꯌꯦ ꯅꯪ ꯈꯪꯗꯕꯒꯤꯅꯤ ꯍꯧꯖꯤꯛ ꯌꯥꯝ ꯌꯣꯟꯕꯅꯤ ꯂꯨꯄꯥ ꯂꯤꯁꯤꯡ ꯑꯃ ꯄꯤꯕ ꯆꯅꯤꯄꯥꯟ ꯄꯤꯕ ꯆꯃꯉꯥ ꯄꯤꯕ ꯁꯇ꯭ꯔꯦꯠ ꯄꯤꯕ ꯌꯥꯝ ꯂꯩꯈ꯭ꯔꯦꯗ ꯑꯗꯨꯒꯤꯗꯣ ꯐꯖꯅ ꯑꯗꯨꯗꯩ ꯊꯨꯑꯉ ꯄꯤꯖꯔꯗꯤ ꯅꯪ ꯑꯁ ꯃꯗꯨꯒꯤ ꯌꯦꯟꯁꯥꯡꯗꯨꯗꯤ ꯌꯥꯏꯞ ꯄꯨꯟꯁꯤꯒꯤ ꯀꯥꯎꯔꯣꯏ ꯍꯥꯏꯅ
ꯑꯗꯨꯗꯤ ꯍꯌꯦꯡ ꯍꯌꯦꯡꯃꯛ ꯇꯧꯁꯤꯅꯦ
ꯍꯌꯦꯡ ꯇꯧꯁꯦ ꯍꯥꯏꯔꯣ ꯍꯌꯦꯡ ꯁꯇꯔꯗꯦꯅꯤ ꯌꯥꯏꯅꯦ ꯁꯟꯗꯦꯇ ꯇꯧꯔꯁꯤꯅꯦ ꯁꯟꯗꯦ ꯅꯨꯃꯤꯠꯇ ꯌꯥꯏꯅꯤ ꯁꯠꯇ ꯑꯦ ꯍꯌꯦꯡꯗꯤ ꯌꯥꯔꯣꯏ ꯑꯩ ꯁꯪꯉꯣꯏꯍꯦ ꯊꯕꯛ ꯆꯠꯀꯅꯤ ꯄꯩꯁꯥ ꯁꯦꯟ ꯇꯥꯟꯗꯗꯤ ꯌꯥꯗ ꯇ꯭ꯔꯤꯅꯦ ꯏꯆꯥ ꯅꯨꯄꯥꯒꯤ ꯕꯥꯔꯗꯦꯁꯨ ꯂꯥꯛꯁꯜꯂꯦ ꯏꯆꯥ ꯅꯨꯄꯥꯅꯒ ꯅꯠꯇꯦ ꯑꯩ ꯒꯥꯔꯤ ꯂꯩꯔꯛꯇ꯭ꯔꯒꯗꯤ ꯐꯨꯒꯅꯤ ꯍꯥꯏ ꯑꯩꯉꯣꯟꯗ ꯑꯗꯨꯒꯤ ꯑꯁ ꯆꯩꯗꯤ ꯆꯩꯗꯤ ꯆꯥꯅꯤꯡꯗꯦ ꯑꯩ
ꯑꯩꯗꯤ ꯉꯔꯥꯡꯅꯦꯅ ꯈꯜꯂꯤ ꯑꯩꯗꯤ ꯅꯆꯟꯅꯨꯄꯤꯗꯣ ꯊꯥꯒꯠꯄꯗꯣ ꯉꯔꯥꯡ ꯅꯆꯥ ꯅꯨꯄꯥꯥ ꯅꯠꯇ꯭ꯔꯣꯅꯦ ꯅꯍꯥꯟꯒꯦꯔꯥ ꯑꯣ ꯃꯆꯥ ꯅꯨꯄꯥ ꯃꯥꯥꯟꯂꯅꯦ
ꯎꯝ ꯏꯆꯟ ꯅꯨꯄꯤꯒꯤ ꯃꯆꯥꯅꯦꯗꯨꯅ
ꯑꯣ ꯑꯁꯂꯝꯂꯀꯝ
ꯑ ꯃꯥꯟꯕꯅꯦ ꯑꯗꯨꯝ ꯅꯩꯕꯥꯅꯤ ꯏꯆꯥ ꯅꯨꯨꯄꯥ ꯑꯃꯁꯨ ꯏꯆꯥ ꯅꯨꯨꯄꯥꯁꯨ ꯊꯥꯒꯠꯄꯅꯦ ꯑꯅꯤꯅꯦ ꯊꯥꯒꯠꯂꯤꯗꯣ ꯃꯤ ꯑꯅꯤꯅꯦ ꯑ ꯂꯥꯁꯀꯤꯗꯣ ꯏꯇꯥ ꯅꯨꯨꯄꯥꯅꯦ ꯑꯗꯣ ꯃꯥꯒꯤꯅ ꯑꯦꯗꯚꯥꯟꯁ ꯑꯣꯏꯅ ꯇꯧꯋꯦ ꯍꯥꯏ ꯑꯗꯣ
ꯎꯝ
ꯃꯥꯒꯤ ꯅꯨꯃꯤꯠꯇꯤ ꯋꯥꯠꯂꯤꯌꯦ ꯉꯁꯤ ꯗꯦꯠ ꯀꯌꯥꯅꯣ ꯗꯦꯠ ꯐꯣꯔꯔꯣ
ꯑꯍꯨꯝ
ꯊ꯭ꯔꯤ ꯑꯣꯏꯇꯥꯔꯗꯤ ꯅꯨꯃꯤꯠ ꯇꯔꯥꯅꯤ ꯋꯥꯠꯂꯤ ꯇꯦꯟ ꯗꯦꯖ ꯇꯦꯟ ꯗꯦꯖ ꯋꯥꯠꯂꯤ ꯅꯣꯏꯁꯨ ꯈꯔ ꯊꯧꯔꯥꯡ ꯇꯧꯔꯣꯍꯦ ꯄꯩꯁꯥ ꯀꯣꯠ ꯄꯩꯁꯥ ꯅꯨꯡꯁꯥ ꯀꯔꯤ ꯀꯔꯥ ꯒꯤꯐꯀꯤ ꯈꯔ ꯀꯩꯅꯣ ꯇꯧꯔꯣ ꯅꯠꯇꯔꯥꯗꯤ ꯐꯔꯛ ꯇꯥꯅꯤꯌꯦ
ꯍꯣꯏꯅꯦ ꯇꯧꯒꯦꯅꯦ ꯇꯧꯒꯦꯅꯦ ꯀꯔꯤ ꯇꯧꯕꯤꯌꯨ ꯍꯥꯏꯕ꯭ꯔꯣ
ꯅꯍꯥꯟ ꯀꯩꯅꯣꯈꯣꯏꯒꯤ ꯅꯆꯦꯈꯣꯏꯒꯤ ꯗꯨꯀꯥꯟꯗ ꯕꯣꯂꯦꯔꯣ ꯑꯃ ꯈꯤꯜꯂ ꯊꯝꯃꯝꯃꯦꯕ ꯃꯗꯨꯒꯤꯗꯨ ꯅꯤꯡꯉꯥꯏ ꯇꯧꯕꯗ ꯂꯣꯏꯔꯦꯅꯦ ꯃꯗꯨ ꯂꯩ ꯃꯗꯨ ꯂꯩꯕꯤꯗꯗꯤ ꯑꯆꯥꯄꯣꯠ ꯂꯩꯕꯤꯒꯦ ꯑꯆꯥꯄꯣꯠ ꯆꯥꯔꯣꯏ ꯍꯥꯏꯌꯦ ꯑꯆꯥꯄꯣꯠꯁꯨ ꯆꯥꯔꯣꯏ ꯍꯥꯏꯌꯦ
ꯎꯝ ꯃꯆꯥ ꯅꯨꯄꯥ
ꯃꯃꯥꯅ ꯖꯨꯏꯁ ꯖꯨꯏꯁ ꯑꯃ ꯊꯛꯈ꯭ꯔꯦ ꯖꯨꯏꯁ ꯊꯛꯄꯗꯁꯨ ꯑꯦ ꯁꯦ ꯁꯦ ꯊꯛꯎꯑꯣ ꯍꯥꯏꯔ ꯄꯤꯔꯒ ꯍꯣꯏ ꯊꯛꯑꯣꯏ ꯍꯥꯏꯌꯦ
ꯃꯅꯤꯡꯉꯥꯏ ꯅꯤꯡꯉꯥꯏ ꯇꯧꯒꯕ꯭ꯔꯥ ꯅꯪꯗꯧꯅ
ꯑꯦ ꯑꯩꯉꯣꯟꯗꯒꯤꯗꯤ ꯈꯔ ꯍꯟꯊꯩꯗ ꯑꯩꯅ ꯑꯗꯨꯝ ꯈꯔ ꯅꯩꯕ ꯍꯦꯜꯂꯤꯗ
ꯃꯄꯥ ꯂꯧꯔꯦꯅꯦ ꯑꯗꯨꯗꯤ
ꯑꯦ ꯃꯄꯥ ꯂꯧꯕ ꯅꯠꯇꯦꯗ ꯈꯣꯏꯅ